ꯍꯜꯂꯣ ꯍꯜꯂꯣ
ꯇ ꯇ
ꯅꯌꯥꯝꯕꯩꯗꯤ ꯀꯥꯈꯠꯂꯦꯅꯦꯍꯦ ꯄꯥꯎꯊꯣꯟ ꯑꯩꯅ ꯉꯍꯥꯛꯇꯪ ꯉ ꯅꯛꯇꯦ
ꯑꯩꯁꯨ ꯀꯥꯈꯂ ꯀꯅꯤꯗ
ꯋꯥꯥꯟꯗꯦꯗ ꯑꯩꯉꯣꯟꯗꯩ ꯇꯪꯈꯥꯏ ꯑꯃ ꯍꯦꯜꯂꯤ
ꯌꯥ ꯌꯥꯅꯤ ꯀꯈꯠꯂꯛꯀꯅꯤ ꯅꯪ ꯀꯩ ꯍ ꯂꯣꯏꯌꯦ ꯑꯩꯉꯣꯟꯗꯒꯤ ꯏꯕꯨꯡꯉꯣ ꯏꯕꯨꯡꯉꯣ ꯁꯅꯥ ꯁꯅꯥ ꯃꯇꯨꯝ
ꯑꯩ ꯇꯔꯨꯛ ꯈꯛꯇꯅꯤꯍꯦ
ꯀꯩꯅꯣ ꯃꯌꯥꯏ ꯄꯨꯂꯞ ꯆꯥꯕꯁꯤꯕꯨ ꯌꯥꯗ꯭ꯣꯏꯁꯦ
ꯍꯥ ꯑꯩꯉꯣꯟꯗ ꯕ꯭ꯂꯨꯇꯨꯠꯁꯦ ꯑꯩꯒꯤꯗ ꯁꯝꯃꯝꯃꯦ ꯅꯤꯅꯦ ꯌꯥ ꯑꯗꯨꯣꯏꯅꯤ
ꯀ ꯀꯩꯅꯣ ꯍꯣꯏ ꯃꯌꯥꯏ ꯄꯨꯂꯞꯁꯦ ꯆꯥꯛꯈ꯭ꯔ ꯃꯥꯜꯂꯦ ꯌꯥꯗꯦꯅꯦ
ꯁꯀꯣ
ꯀꯃꯥꯏ ꯊ ꯌꯥꯅꯣꯁꯤ ꯇ
꯭ꯔꯣ ꯀꯩꯗꯧꯔꯤꯅꯣ ꯀꯩꯗꯣ ꯕꯤꯅꯣ
ꯆꯥꯛꯒꯂ ꯀ ꯣ ꯆꯒꯗ
ꯑꯩ
ꯌꯥꯝ ꯂ ꯔꯦ ꯇꯣ ꯑꯩꯈꯣꯏ ꯃꯌꯥꯏ ꯂꯞꯆꯥꯛꯑꯦ ꯌꯥꯗ꯭ꯔꯦ ꯆꯤꯟꯗꯗꯤ ꯌꯥꯔꯣ
ꯀꯔꯤ ꯀꯕꯧꯅꯣꯅꯦ
ꯃꯕ ꯁꯥ ꯋꯥꯖꯦ ꯁꯝ ꯃꯒ ꯎꯕ꯭ꯔꯣ ꯅꯀꯦ
ꯎꯗꯅꯦ ꯍ
ꯀꯥꯏꯁꯨ ꯀꯤ ꯈꯪꯕ꯭ꯔꯣ
ꯍ ꯀꯣꯜꯁꯇ꯭ꯔꯕꯣ ꯅꯪꯦ
ꯍꯥꯏ꯭ꯔꯥ ꯁꯥꯏꯗ
ꯑꯁ
ꯏꯃꯨꯡ ꯏꯗꯤꯌꯥ ꯍꯥꯏ ꯄꯁꯦ
ꯀꯩꯅꯅ ꯑꯅꯦ ꯄ
ꯑꯣ ꯌꯦꯡꯉ ꯍꯦꯉ
ꯄꯤꯛꯇ꯭ꯔꯨ ꯄꯤꯛꯇꯨꯅ ꯆꯪꯉꯛꯏꯁꯤ ꯄꯩꯁꯥꯁꯤꯕꯣ ꯀꯣꯟꯜ ꯇꯥꯛꯁꯨ ꯂꯤꯁꯤꯡ ꯇꯥꯛꯁꯨ ꯆꯍꯨꯝ ꯃꯦꯟꯖꯂꯦ
ꯅꯪꯉ
ꯎꯝ ꯅꯪꯕꯨ ꯅꯣꯡꯃ ꯅꯣꯡꯃꯗ ꯆꯍꯨꯝꯒ ꯇꯧꯈꯤꯕ꯭ꯔꯅ ꯇꯥꯃꯤ
ꯎ ꯌꯣꯡ ꯃꯖꯥꯏ ꯆꯉ ꯊꯉ ꯍꯦꯔꯤꯕꯉꯣ
ꯄꯤꯁ
ꯍꯦꯂꯦ ꯍꯥꯥ ꯍꯃꯤꯗꯨ ꯑꯍꯥꯟꯕꯨꯛꯁꯣ ꯆꯥꯝꯃꯉꯥ ꯑ ꯆꯨꯞꯄ ꯅꯨꯃꯤꯠꯇꯣꯏ ꯆꯥꯝꯃꯔꯤ ꯌꯥꯡꯈꯩ ꯑꯍꯨꯝ ꯁꯨꯕ ꯅꯨꯃꯤꯠꯇ ꯆꯥꯇ꯭ꯔꯦꯠ ꯍꯦ
ꯀꯃꯥꯏꯅ ꯇꯧꯔꯤꯕ ꯑꯗꯨꯗꯤ
ꯀꯅꯤ ꯀꯩꯅ
ꯐꯨꯅ ꯆꯠꯂꯤꯍꯦ ꯀꯩꯅꯣ
ꯐꯩꯕꯁ ꯉ ꯑꯗꯨꯅ
ꯑꯩꯈꯣꯏ ꯅꯪꯁ ꯁꯠ ꯆ ꯅꯝꯈ꯭ꯔꯤꯔꯥ ꯀꯔꯤꯅꯣ ꯆꯠ ꯊꯥꯖꯟꯈꯔꯣ
ꯍꯥꯝ
ꯆꯦ ꯊꯥꯖꯪꯔꯥꯎ
ꯍꯗꯦ
ꯑꯩꯈꯣꯏ ꯆꯠꯂꯨ ꯌꯥꯗꯦꯅꯦ
ꯀꯇ
ꯍꯣꯔꯦꯟꯗꯤ ꯄꯨꯡ ꯑꯅꯤ ꯑꯍꯨꯝꯒꯤꯗꯣ ꯉꯥꯏꯔꯒ ꯌꯦꯡꯁꯤꯒꯅꯨ ꯐꯕꯣꯟꯗꯣ
ꯎꯝꯦꯒ
ꯑ ꯉꯥꯏꯔꯤꯕ ꯅꯠꯇ꯭ꯔꯒ ꯍꯧꯒꯠꯂꯒ ꯌꯦꯡꯗꯧꯅ ꯀꯩꯅꯣ
ꯎꯝ ꯑꯣꯔꯣ
ꯌꯦꯡꯉꯣꯏꯗ꯭ꯔꯣ
ꯀꯔꯦ
ꯕꯣꯜ ꯌꯦꯡꯉꯣꯏꯗ꯭ꯔꯣ ꯑꯥꯔꯖꯦꯟꯇꯤꯅꯥ
ꯖꯥꯤ ꯌꯦꯉ ꯀꯩꯅ
ꯃꯁꯤ ꯊꯣꯛꯂꯛ ꯀꯅꯦꯌꯥꯌꯦ
ꯃꯦꯁꯤꯗꯤ ꯌꯥꯝ ꯄꯥꯝꯖꯕ
ꯑꯪꯀ꯭ꯔꯥꯝꯁꯤ ꯑꯪꯀ꯭ꯔꯥꯝꯁꯤ ꯑꯪꯀ꯭ꯔꯥꯝꯁꯤꯅꯦ
ꯑꯪꯀ꯭ꯔꯃꯤꯁꯤ ꯑꯪꯀ꯭ꯔꯃꯤꯁꯤ ꯃꯤꯁꯤꯗꯤ ꯌꯥꯝ ꯊꯤ ꯄꯥꯝꯖꯩꯍꯦ ꯑꯩꯈꯣꯏꯖꯤꯛ ꯃꯁꯤꯒꯤ ꯕꯤꯛ ꯐꯦꯟ ꯍꯥꯏꯇꯥꯔꯦ
ꯃꯦꯁꯤꯒꯤ ꯑꯃ ꯂꯩꯔꯤꯌꯦ ꯗ꯭ꯔꯥꯏꯚꯤꯡ ꯏꯁꯇꯥꯏꯜ ꯄꯨꯔꯥ ꯒꯥꯔꯤ ꯊꯧꯕꯒꯨꯝꯕꯅꯤ ꯃꯥꯅꯕꯨ ꯣ ꯆꯩ
ꯃꯁꯤꯅ ꯇꯧꯐꯝꯝꯗꯕ ꯑꯝꯇ ꯂꯩꯔꯝꯗ꯭ꯔꯦ
ꯑ ꯀꯔꯤ ꯑꯃ ꯕꯣꯟ ꯁꯅꯥꯏ ꯕꯣꯟꯗꯣ ꯀꯔꯤꯕ ꯗꯣꯜꯂ ꯇꯧ ꯍꯥꯏꯕ꯭ꯔꯒꯅꯣ
ꯕꯂꯟꯗꯔꯒ ꯂꯟꯗꯧꯔꯦ ꯀꯔꯤꯅ ꯍꯥꯃꯤꯗ ꯔ ꯋꯥ
ꯑꯗꯨꯕꯨ ꯀꯌꯥꯝ ꯇꯥꯡꯗꯅꯣ
ꯇꯥꯡ ꯇꯥꯡ
ꯁꯅꯥ ꯇꯧꯔꯣ ꯑꯗꯨꯕꯣ
ꯃꯥꯅꯤ ꯃꯥꯅꯤ ꯑꯁꯦꯡꯕꯩꯗꯤ ꯁꯅꯥ ꯉꯥꯛꯇꯗꯤ ꯄꯤꯔꯣꯏꯀꯣ ꯑꯗꯣ ꯑ ꯁꯥꯕ ꯄꯤꯗꯣꯏ ꯁꯦꯡꯕꯩꯗꯤ ꯂꯣꯏꯅꯗꯤ ꯄꯤꯊꯣꯛꯑꯏꯀꯣ
ꯁꯅꯥ ꯁꯅꯥ ꯈꯤꯇꯪ ꯇꯩꯕ ꯃꯥꯜꯂꯤꯦꯗ ꯃꯄꯥꯟꯋꯥꯏꯗ
ꯁꯅꯥ ꯃꯥꯟꯕ ꯋꯥꯅꯤ ꯁꯅꯥ ꯅꯠꯇꯦꯀꯣ ꯑꯁꯥꯕꯅꯤ ꯀꯣꯔꯤ ꯉꯥꯛꯇꯅꯤ ꯍꯥꯏꯔꯤꯌꯦꯦ ꯐ ꯉꯇꯅꯤ
ꯑꯗꯨꯛ ꯇꯥꯅ ꯐꯪꯕ ꯄꯣꯠ
ꯑꯣꯏꯣꯏꯔꯣꯡꯅꯤ ꯁꯤꯡ ꯅꯨꯡ ꯌꯥꯔꯝꯗ꯭ꯔꯦ ꯄꯨꯔꯥ ꯕꯦꯔꯥꯅꯤꯍꯦ
ꯎꯝ ꯅꯨꯄꯤꯤ ꯅꯨꯄꯥ ꯊꯨꯡꯅ ꯑꯗꯨꯣꯗꯤ ꯅꯨꯄꯤ ꯅꯨꯄꯥ ꯀꯣꯏꯅꯗꯣꯣꯔꯦ ꯁꯤ ꯑꯦꯞꯁꯤꯅ
ꯀꯅꯥꯥꯏ
ꯖ ꯇꯅ ꯀꯣꯜ ꯇꯧꯅꯕꯗ
ꯌ ꯃꯌꯥꯝ ꯄꯜꯂ ꯎꯝ ꯆꯥꯖꯅꯤ ꯅꯪꯒꯤꯗꯨꯃ ꯂꯨꯄꯥ ꯆꯍꯨꯝ ꯂꯥꯛꯑꯝꯕꯗꯣ ꯁꯤꯛꯁꯇꯤꯗ ꯍꯟꯗꯛꯀꯤꯁꯤꯅ ꯖꯍꯣꯔ
ꯑꯁ ꯑꯩ ꯀꯔꯤꯅ ꯔꯅꯦꯦꯕ
ꯁꯤꯛꯁꯇꯤꯗ ꯍꯟꯊꯒꯔꯅꯤꯗꯣ ꯅꯪ ꯑꯃꯨꯒꯤꯈꯤ ꯅꯪ ꯁꯤꯛꯁꯇꯤꯗ ꯍꯟꯊꯔꯅꯤꯗꯣ ꯉꯁꯤ
ꯀꯩꯅꯣ ꯀꯣꯡꯒꯥꯡ ꯀꯣꯡꯒꯥꯡ ꯌꯥꯝ ꯇꯧꯋꯤꯗ
ꯑꯁ ꯌꯦꯔꯨꯝ ꯑꯝꯇ ꯍꯧꯒꯦ ꯇꯧꯅꯤ
ꯑꯁ ꯑꯗ ꯇ ꯏꯖꯤ ꯍꯥꯏ
ꯑꯁꯤ ꯂꯥꯛꯑꯅꯨ ꯏꯕꯨꯡꯉꯣ ꯂꯥꯛꯑꯅꯨ ꯑꯩ ꯑꯌꯨꯛꯇ ꯆꯥꯛ ꯐꯖꯅ ꯆꯥꯗ꯭ꯔꯤ
ꯑꯩꯁꯨ ꯆꯥꯛ ꯐꯖꯅ ꯆꯥꯛ ꯐꯖꯅ ꯆꯥꯗ꯭ꯔꯤꯌꯦ
ꯂꯥꯛꯄꯤꯔꯅꯨ ꯀꯅꯥꯝꯇ ꯂꯥꯛꯄꯤꯔꯅꯣ ꯑꯩ ꯈꯪꯉꯦ
ꯑꯗꯨꯗꯤ ꯑꯗꯨꯝ ꯌꯦꯟ ꯍꯧꯥꯎꯔꯣ ꯑꯩ ꯀꯣꯜꯂ ꯑꯃꯒ ꯇꯧꯁꯤꯜꯂꯛꯀꯦ
ꯆꯠꯂꯣ ꯍꯣꯏ ꯑꯩꯒꯤ ꯑꯃꯨꯛ ꯌꯦꯡꯗꯣꯏꯅꯤ
ꯅꯪꯒꯤ ꯌꯥꯔ ꯍꯥꯏꯁꯤꯅꯦ
ꯌꯥꯔꯈꯤꯤꯔꯣꯍꯦ ꯅ ꯑꯣꯗꯩꯅ ꯇꯧꯔꯒ ꯑꯩꯅ ꯍꯦꯟꯅ ꯄꯩꯁꯥ ꯄꯤꯛꯏꯅꯦ ꯀꯩꯅꯣ ꯃꯥꯏꯅꯦ ꯃꯨꯊꯤꯗꯤ ꯇꯔꯨꯛꯂ ꯀꯩꯅꯣ ꯈ ꯇ ꯉꯥꯏꯁꯤꯗꯥꯏꯅꯦ ꯅꯪꯒꯤ ꯁꯥꯟꯅꯕ
ꯇꯔꯨꯛꯅꯤ ꯀꯩꯅꯣ ꯍꯧꯖꯤꯛ ꯑꯃ ꯖꯤꯔꯣ ꯆꯠꯈ꯭ꯔꯦ
ꯇꯔꯥꯍꯨꯝꯗꯣꯏ ꯁꯨꯔꯝꯃꯦꯕ
ꯅꯪꯅ ꯃꯤ ꯑꯃꯗꯩ ꯄꯨꯜꯂꯞ ꯇꯧꯁꯤꯜꯂꯒ ꯕꯣꯔꯥ ꯕꯣꯔꯥ ꯇꯧꯔꯗꯤ ꯀꯥꯏꯔꯗꯤ ꯀꯥꯔꯅꯤ ꯄꯩꯁꯥꯅꯣ
ꯃꯤ ꯑꯃꯗ ꯆꯅꯠꯇ ꯀꯥꯏ ꯃꯤ ꯑꯃ ꯇꯩꯅꯣ ꯉꯁꯥꯏ ꯃꯤ ꯑ ꯑꯃꯗꯩꯅꯠꯇꯦꯝꯃꯤꯉꯦ ꯁ꯭ꯋꯥꯥꯏ ꯇꯩꯗꯣ ꯅꯉꯣꯟꯗꯩ ꯀꯩꯁꯨ ꯍꯦꯟꯈꯤꯗꯦꯃꯦꯅ ꯇꯧꯈ꯭ꯔꯤꯗꯣ ꯌꯥꯝꯒꯤꯗꯦ ꯃꯤ
ꯀꯥꯏꯗꯒꯤ ꯄꯠ ꯄꯠ ꯇꯠꯂꯕꯁꯨ ꯑꯗꯨꯝ ꯌꯥꯎꯔꯦ ꯑꯗꯨꯗꯒꯤ ꯑꯩꯉꯣꯟꯗ ꯏꯁꯤꯡ ꯑꯩꯅ ꯌꯥꯝ ꯇꯧꯦ
ꯍꯥ ꯃꯌꯥꯝ ꯍꯦꯜꯂꯤ ꯁꯦꯀꯦꯟꯁꯤꯗ ꯆꯠꯂꯤ ꯃꯌꯥꯝꯁꯤ ꯎꯗ꯭ꯔꯣ ꯀꯌꯥꯅꯣ ꯑꯦ ꯁꯤꯛꯁ ꯍꯟꯗ꯭ꯔꯦꯠ ꯁꯤꯛꯁ ꯍꯟꯗ꯭ꯔꯦꯠ ꯍꯠ ꯃꯉꯥ ꯇꯅꯤ ꯀꯩꯅꯣ
ꯌꯥꯗꯅꯦ ꯑꯗꯣ
ꯀꯩꯗꯧꯕ ꯌꯥꯔꯣꯏꯗꯣꯏꯕ ꯊꯤꯟꯖꯂ ꯑꯣꯔꯥꯏ ꯌꯥ ꯌꯥꯅꯤ ꯀꯩꯗꯧꯕ ꯌꯥꯔꯨꯗꯣꯏꯅꯣ
ꯇꯃꯦ ꯇ ꯁꯥꯡꯀ ꯅꯗ ꯄ ꯑ ꯆ ꯊꯥꯖꯤꯜꯂꯛꯇꯧꯗꯦ ꯃꯤ ꯍꯥꯔꯥꯎꯈꯤꯅꯕꯅꯦ ꯃꯣꯏꯁꯨ ꯈꯪꯉꯅꯤꯅꯀꯣ
ꯑꯁꯁꯁ ꯀꯔꯤꯔꯤ ꯀꯩꯅꯣ ꯊꯥꯗꯦ
ꯅꯣꯛꯄ ꯅꯣꯛꯄ ꯈꯛꯇ ꯣꯛ ꯅꯣꯛꯄ ꯏꯒꯣ ꯀꯩꯅꯣ ꯑꯗꯨꯝ ꯅꯪ ꯅꯣꯛꯑꯣ ꯑꯗꯨ ꯌꯦꯡꯉꯣ
ꯃꯣꯏ ꯅꯣꯛꯂꯩꯗꯣ ꯃꯕꯅꯥꯟ ꯊꯣꯛꯄ꯭ꯔꯣ ꯃꯌꯦꯛ ꯊꯣꯛꯄ꯭ꯔꯣ
ꯑꯅꯣꯛꯄꯁꯨ ꯑꯗꯨꯝ ꯏꯕ꯭ꯔꯥ ꯇꯥꯝꯃꯦ
ꯑꯗꯨꯄꯖꯦ ꯏꯕ ꯍꯥꯏꯁꯦ ꯀꯔꯤ ꯏꯔꯛꯀꯦ ꯍꯪꯉꯣ ꯀꯩꯅꯣꯗꯨꯗ
ꯀꯔꯤ ꯍꯥꯟꯅ ꯏꯔꯛꯀꯗꯁꯤꯅ ꯀꯔꯤꯝꯇ ꯏꯔꯛꯇꯦ ꯅꯣꯛꯑꯦ ꯈꯤꯇꯪ
ꯑꯗꯨꯗꯤ ꯑꯃ ꯑꯁꯥꯡꯕꯗꯣ ꯏꯈꯣ ꯀꯩꯅꯣ ꯈꯪꯗ꯭ꯔꯅꯤꯅ ꯈꯪꯗꯕꯅꯤꯅ ꯑꯦ ꯈꯪꯗꯕꯗꯨꯗꯤ ꯑꯗꯨ ꯏꯈꯣ ꯈꯪꯗꯕꯗ ꯑꯗꯨꯝ ꯑꯗꯨ ꯏꯈꯣ ꯍꯥꯏꯌꯣꯛꯈ꯭ꯔꯦ ꯁꯤꯗꯣ
ꯏꯒ꯭ꯔꯃꯅ
ꯀꯦꯖꯤꯗ ꯄꯥꯍꯪ ꯇ ꯍꯪꯉꯤꯍꯦ ꯄꯨꯔꯥ ꯑꯩꯈꯣꯏꯒꯤ ꯏꯕꯣꯛꯂꯣꯏꯅꯤꯒ ꯆꯞ ꯃꯥꯟꯅꯔꯦ ꯅꯪꯁꯨ ꯑꯣꯗꯏꯌ
ꯇꯔꯤꯍ ꯅ ꯣꯒꯂꯤ ꯃꯤꯅꯤ ꯀ ꯆ ꯃꯥꯅꯔꯦ ꯑꯪꯗ ꯍꯪꯕ
ꯋꯥꯍꯪ ꯀꯧꯔꯅꯤ ꯍꯥꯏꯌꯨ ꯃꯥꯏ ꯃꯃꯤ
ꯇ ꯅꯪ ꯅꯪ ꯃꯤ ꯋꯥꯍꯪ
ꯋꯥꯍꯪ ꯀꯧꯔꯛꯑꯅꯤ ꯑꯩꯅ
ꯎꯝ ꯍꯥꯏ꯭ꯔꯦ ꯍꯥꯏ꯭ꯔꯦ
ꯀꯔꯤ ꯍꯥꯏꯔꯦ ꯄꯥꯈꯣ ꯀꯃꯥꯏꯅ ꯄꯤꯔꯛꯏ
ꯆꯥꯈꯨꯝꯁꯤ ꯌꯥꯝꯅ ꯆꯥꯎꯅ ꯈꯨꯝ ꯄꯤꯔꯛꯈ꯭ꯔꯦ
ꯃꯁꯥꯅ ꯌꯥꯖꯗꯕ꯭ꯔꯣ
ꯁꯔ ꯌꯥ ꯆ ꯃꯥꯂꯦ
ꯋꯥꯍꯪ ꯍꯥꯏꯕꯁꯤꯦ ꯃꯁꯥꯅ ꯆꯠꯈ꯭ꯔꯦ
ꯎꯝ ꯑꯩ ꯐꯣꯟꯃ ꯈꯛꯇꯪꯒ ꯍꯟꯅꯁꯤ ꯀꯩꯅꯣ ꯑꯩ ꯐꯣꯟꯁꯤꯦ ꯇꯧꯁꯦ
ꯑꯦ ꯐ ꯅꯣꯏꯕꯨꯡꯉꯣ ꯑꯦꯟꯗ꯭ꯔꯣꯏꯠ ꯇꯨ ꯖꯤ ꯕꯤ ꯔꯥꯝꯐꯧꯁ ꯑꯣꯟꯅꯖ ꯌꯥꯔꯣꯏ ꯅꯪꯒꯤꯗ
ꯑꯁ ꯃꯤꯁꯨ ꯄꯥꯏꯅꯩ ꯀꯩꯅꯣ ꯂꯣꯏꯅ ꯁꯤꯒꯨꯝꯕ ꯉꯥꯛꯇ
ꯎꯝ ꯐꯥꯏꯅꯦꯜ ꯑꯃꯅꯤ ꯌꯥꯝ ꯐꯕꯅꯤꯅ
ꯥꯏꯔ ꯂꯩꯔꯝ ꯃꯤꯅꯤꯃꯤ
ꯑꯁ ꯅꯣꯏꯅꯃꯥꯟꯅꯕꯗꯨꯁꯨ ꯅꯪꯒꯨꯝꯃꯦ
ꯃꯥꯏꯗꯤ ꯁꯤꯛꯁ ꯖꯤꯕꯤ ꯔꯥꯝ ꯑꯣꯏꯍꯦ
ꯑꯣꯍꯣ ꯃꯤꯁ ꯄꯥꯏꯔꯝꯕꯁꯦ ꯃꯤꯅ ꯍꯦꯛꯇ ꯍꯦꯜ ꯂꯩꯔꯝꯕ ꯐꯕꯩ ꯆꯥꯡꯁꯤꯅ
ꯑꯗꯨꯅꯦ ꯍꯥꯏꯔꯤꯁꯦ ꯕꯦꯇ꯭ꯔꯤ ꯍꯥꯏꯔꯦ ꯑꯩꯉꯣꯟꯗ ꯍꯦꯟꯅ ꯈꯥꯡꯉꯤꯅꯤ ꯑꯩꯥꯏꯠ ꯊꯥꯎꯖꯟꯅꯤ ꯁꯚꯦꯟ ꯊꯥꯎꯖꯟꯅꯤ ꯑꯩꯒꯗꯤ ꯃꯥꯟꯅꯩ ꯑꯗꯨꯕꯨ ꯃꯥꯅ ꯍꯦꯟꯅ ꯈꯥꯡꯉꯤꯅꯦ
ꯃꯥꯅꯤ ꯈꯥꯦ ꯆꯕ ꯃꯥꯅꯤꯡꯒꯦ
ꯑꯗꯨ ꯑꯣꯏꯔꯁꯨ ꯃꯥꯟꯅꯗꯌꯦ ꯕꯦꯠꯇ꯭ꯔꯤꯗꯣ ꯑꯩꯅ ꯒꯦꯝ ꯁꯥꯟꯅꯕꯁꯤꯒ ꯃꯥꯒ ꯒꯦꯝ ꯁꯥꯟꯅꯕꯁꯤꯒ ꯃꯩ ꯑꯩ ꯇꯥꯔꯛꯄꯗꯤꯦ ꯑꯩꯅ ꯍꯦꯟꯖꯤꯜꯂꯛꯅꯤ
ꯆꯃꯅꯅꯤ ꯑꯗꯨꯗꯤ ꯃꯥꯅ ꯂꯩꯗ꯭ꯔꯤꯕ ꯂꯩꯕ ꯀꯨꯏꯗ꯭ꯔꯤꯕꯅꯤ
ꯍꯥ ꯑꯩꯒꯤ ꯑꯩꯉꯣꯟꯟꯅ ꯏꯃꯥꯅ ꯍꯥꯟꯅ ꯂꯩ ꯀꯩꯅꯣ
ꯑꯗꯨ ꯈꯪ ꯈꯪ ꯅꯪꯁꯨ ꯂꯩ ꯂꯩꯔꯝꯃꯤꯕ
ꯅꯠꯇꯦ ꯃꯥꯅ ꯂꯩꯗꯨꯅꯦ ꯑꯩꯅ ꯈꯟꯕꯅ ꯚ ꯑꯣꯞꯄꯣ ꯅꯠꯇꯕ ꯚꯤꯚꯣ ꯑꯃꯥꯡ ꯄꯣꯀꯣ ꯄꯣꯀꯣ ꯄꯣꯀꯣ ꯃꯥꯥꯟꯕ ꯃꯥ ꯍꯥꯏꯔꯦ ꯄꯣꯀꯣ ꯑꯣꯏꯅ ꯚꯕꯣꯔ ꯄꯣꯀꯣꯔꯣ ꯀꯩꯅꯣꯝ ꯍꯥꯏꯔ ꯂꯩꯔꯦ ꯑꯩꯅ ꯑꯩꯗꯤ ꯐꯣ ꯂꯩꯔꯅꯤꯗ ꯍꯥꯏꯔꯦ ꯑꯗꯨꯒ
ꯂꯩꯔꯦꯗ꯭ꯔ ꯍꯧꯖꯤꯦ
ꯂꯩꯒ
ꯅꯪꯁꯨ ꯃꯩꯔꯥꯟꯕꯤꯅ ꯃꯅꯨꯡꯗꯅꯨꯡ ꯆꯣꯡꯁꯤꯂꯦꯗꯣ ꯇꯧꯔꯦꯅꯦ ꯍꯥ
ꯆꯥꯛꯗ ꯍꯧꯖꯤꯛꯈꯛ
ꯁꯥꯅꯨ ꯁꯥꯅꯨ ꯌꯦꯡꯅꯤꯡꯗ꯭ꯔꯦ ꯌꯦꯡꯅꯤꯡꯗ꯭ꯔꯦ ꯐꯛꯇ꯭ꯔꯦ
ꯑꯩ ꯑꯃ ꯂꯩꯕꯨꯗꯤ ꯍꯣꯠꯅꯈꯤꯅꯤꯍꯦ
ꯑꯁ
ꯐꯗꯦ ꯂꯧꯊꯔꯒ
ꯅꯪꯅ ꯎꯝ ꯂꯣꯏꯔꯦꯍꯦ ꯅꯅꯥꯔ ꯅꯅꯥ ꯇꯨꯝ ꯑꯝꯇꯁꯨ ꯂꯩꯇ ꯊꯅ
ꯁꯤꯌꯥꯔ ꯇꯧꯔꯁꯤ ꯀꯩꯅꯣ
ꯁꯔꯤꯦ
ꯑꯩ ꯏꯟꯁꯇꯦꯟꯗ ꯐꯥꯔꯒꯦ
ꯄꯥꯏꯨꯒꯩꯅꯣ
ꯌꯥꯏꯌꯦ ꯑꯗꯨ ꯁꯠꯁ ꯇꯧꯍꯔꯤꯁꯤꯅꯦ ꯑꯗꯨꯗꯤ
ꯉꯝꯗ꯭ꯔꯗꯤ ꯅꯨꯡꯉꯥꯏꯔꯣꯏ ꯍꯥꯏꯁꯤꯅꯤ
ꯅꯪꯁꯨ ꯉꯥꯡꯃꯨꯛꯅꯦ ꯃꯗꯣ
ꯍꯉꯃꯤꯅꯦ
ꯅꯪ ꯉꯝꯕꯗꯩꯁꯨ ꯉꯝꯅꯤꯅꯦ
ꯑꯩꯒꯤꯗꯤ ꯀꯨꯏꯅ ꯆꯪ ꯇꯥꯕꯅꯤꯗꯅ ꯀꯩꯅꯣꯅꯦ ꯑꯩꯒꯤꯗꯤ ꯄꯥꯁ ꯆꯅꯤ ꯇꯧꯕ ꯑꯃ ꯆꯪꯈꯤꯅꯤ ꯅꯪ ꯏꯟꯁꯇꯦꯟꯗꯨꯗꯤ ꯋꯤꯗ꯭ꯔꯣ ꯑꯗꯨꯝ ꯌꯥꯔꯗꯕꯅꯤꯀꯣ ꯁꯤꯨꯝ ꯈꯪꯖꯤꯜꯂꯨ ꯅꯪ ꯅ ꯍꯥꯟꯅ ꯊꯨꯒꯗꯕꯅꯤ
ꯑꯁꯗ ꯑꯣꯏꯏꯗ꯭ꯔꯣꯒ ꯂꯥꯛꯑꯗꯤ ꯑꯁ
ꯅꯪ ꯇꯜꯂꯒ ꯑꯩ ꯑꯗꯨꯝ ꯄꯥꯏꯖꯔꯒꯦ ꯌꯥꯔꯦ
ꯀꯩ ꯌꯦ ꯑꯗꯨꯝ ꯄꯥꯏꯒꯦ ꯄꯥꯏꯒꯦ
ꯅꯪ ꯂꯨꯄꯥ ꯆꯍꯨꯝꯗ ꯑꯩꯉꯣꯟꯗ ꯂꯩꯕꯅꯤꯗ ꯀꯩꯀꯥ ꯂꯧꯔꯒ ꯄꯥꯏꯍꯟꯕꯤꯒꯦ ꯇꯧꯔꯝꯕꯅꯤ ꯑꯗꯣ ꯇꯜꯂꯒꯅ ꯇꯣꯛ ꯍꯥꯏꯔꯣꯅ
ꯑꯣ ꯊꯝꯃꯒꯦ ꯊꯃꯒꯦ
ꯑꯃꯨꯛ ꯇꯧꯔꯣ ꯑꯩ ꯇꯧꯔꯛꯣ ꯀꯦꯔꯦ